ꯍꯜꯂꯣ ꯍꯜꯂꯣ
ꯍꯂꯣ
ꯆꯥꯛꯆꯥꯥꯔꯕꯧ
ꯍꯧꯖꯤꯛ ꯈꯁꯨ ꯆꯥꯔꯦꯗ ꯅꯪꯗꯤ ꯆꯥꯔꯕꯣ
ꯆꯔꯩ ꯆꯔꯩ
ꯀꯅꯅ ꯁꯥ
ꯀꯩ ꯀꯩ ꯃꯊꯦꯜ ꯏꯠꯂꯒꯦ ꯅꯪꯗꯤ
ꯑ ꯊꯋꯥ ꯍꯥꯏꯅ ꯑꯂꯨꯅꯦ ꯕ꯭ꯔꯦꯟ ꯔꯤꯅꯤ
ꯁ ꯏꯔꯨ ꯃꯔꯔꯣ ꯇ ꯀꯩ ꯇꯧꯔꯤꯒꯦ ꯀꯩ ꯍꯣꯠꯅ ꯑꯩ ꯀ
ꯀꯩꯁꯨ ꯇꯧꯗꯦ ꯌ ꯂꯩ ꯑꯗꯨ ꯈ
ꯉꯔꯥꯡꯒꯤ ꯕꯣ ꯑꯗꯨꯗꯤ ꯌꯦꯡꯕ꯭ꯔꯣ ꯆꯥꯔꯦ ꯆꯥꯔꯦ ꯑꯩꯗꯤ ꯃꯔꯥꯏꯒꯤꯅꯤꯗ ꯀꯥꯏꯗꯒꯤ ꯑꯩ ꯎ ꯍꯥꯥ
ꯀꯔꯤ ꯏꯟꯖꯥꯡ ꯆꯥꯒꯦ
ꯁꯤ ꯀꯩꯅꯣ ꯑ ꯃꯁꯔꯨꯝ ꯍꯥꯏꯕ꯭ꯔꯥ ꯀꯔꯤꯔꯥ ꯆꯦꯡꯒꯨꯝ ꯍꯥꯏꯕ꯭ꯔꯥ ꯆꯦꯡꯒꯨꯝ ꯆꯥꯏ ꯆꯦꯡꯒꯣꯝ ꯁꯤꯡꯖꯨ ꯑꯃꯅꯦ ꯑꯗꯨꯒ ꯊꯔꯣꯏ ꯑꯦꯟꯁꯥꯡ ꯑꯃꯒ
ꯂꯧꯕ ꯂꯥꯛꯀꯦ ꯍꯥꯏꯔꯒ
ꯂꯧꯕ ꯂꯥꯛꯄꯗꯨ ꯌꯣꯟꯈ꯭ꯔꯦꯅꯦ ꯉꯁꯤ ꯑꯃꯒ ꯐꯪꯕꯅꯦ ꯈꯔ ꯑꯌꯨꯛꯇ ꯌꯥꯝ ꯐꯪꯗꯦꯗ ꯂꯥꯛꯄꯨꯁꯦ ꯈꯪꯗꯦꯅꯦ ꯄꯩꯁꯥ ꯂꯩꯇꯕꯅꯤꯅ ꯂꯥꯛꯄꯨꯁꯦ ꯄꯨꯡꯗꯥꯛ ꯂꯥꯛꯄ ꯌꯥꯗꯕꯀꯣ
ꯂꯩꯅꯤ ꯂꯩꯒ
ꯦꯒꯅꯤ ꯑꯥ
ꯗꯦꯟꯗꯤ ꯂꯩꯒꯗ꯭ꯔꯣ
ꯎꯝ ꯔꯦꯟꯖꯇ ꯈꯪꯗꯩ ꯀꯣꯛ ꯑꯅꯤꯅꯦ ꯍꯧꯖꯤꯦꯛ ꯊꯣꯛꯄ ꯃꯈꯜ ꯑꯅꯤꯅꯦ
ꯌꯨꯝꯗ ꯂꯩꯔꯤꯒꯦ ꯍꯥꯏꯕ꯭ꯔꯣ
ꯌꯨꯝꯗꯁꯨ ꯂꯩꯕ ꯌꯥꯗꯕꯀꯣ ꯐ꯭ꯔꯤꯗ ꯑꯣꯏꯅ ꯑꯣ ꯔꯦꯟꯅ ꯍꯣꯡꯕꯗꯣ ꯑꯃꯨꯛꯀ ꯀꯔꯤ ꯀꯥꯏꯗ ꯍꯣꯡꯁꯤꯔꯥ ꯑꯗꯨ ꯃꯐꯝꯗꯣ ꯂꯩꯇꯕ ꯀꯣꯂꯦꯖ ꯀꯨꯝꯕꯕꯨ ꯀꯥꯔꯦ ꯍꯥꯏꯔꯗꯤ ꯆꯞ ꯆꯥꯕ ꯈꯪꯗꯦ ꯆꯞ ꯆꯥꯕ ꯃꯐꯝꯗ ꯑꯍꯣꯡꯕ ꯌꯥꯕ ꯑꯗꯨ ꯅꯠꯇ꯭ꯔꯗꯤ ꯑꯍꯣꯡꯕꯗꯣ ꯈꯤꯇꯪ ꯈꯪꯗꯦ ꯑꯩꯗꯤꯌꯥ ꯄꯨꯟꯅ ꯂꯩꯃꯤꯟꯅꯁ ꯌꯥꯏꯌꯦ ꯒ꯭ꯌꯥꯟ ꯇꯥꯔꯦ ꯅꯅꯦ ꯑꯕꯗ ꯑꯣꯏꯗꯕ
ꯗꯧꯕꯒꯦ
ꯑꯣꯏꯔꯣꯏꯗꯣꯏ ꯑꯣꯏꯔꯗꯤ ꯃꯣꯏꯗꯤ ꯃꯤ ꯌꯥꯝꯃꯛꯀꯅꯤꯅ ꯂꯩꯕꯗꯣ ꯃꯆꯦ ꯑꯩꯈꯣꯏꯁꯨ ꯂꯥꯛꯀꯅꯤ ꯃꯃꯥꯗ ꯉꯝꯗꯕꯗꯨ ꯗꯤꯆꯥꯔꯖ ꯇꯧꯔꯗꯤ ꯑꯃꯨꯛꯀ ꯂꯩꯔꯗꯤ ꯃꯤ ꯌꯥꯝꯒꯅꯦꯕ ꯂꯩꯕꯗꯣ ꯌꯨꯝꯗꯁꯨ ꯆꯪꯕ ꯌꯥꯔꯣꯏꯕ ꯃꯣꯏꯗꯣ
ꯅꯣꯏ ꯃꯃꯥꯗꯤ ꯈꯔ ꯐꯔꯕ꯭ꯔꯣ
ꯑꯁ ꯈꯪꯗꯦꯅ ꯅꯍꯥꯟꯒꯤ ꯏꯁꯇꯦꯖ ꯑꯗꯨꯝ ꯂꯩꯅ ꯃꯤ ꯑꯗꯨꯝ ꯀꯥꯕ ꯂꯩꯅꯤ ꯐꯥꯕꯁꯨ ꯈꯪꯗꯦ ꯍꯥꯏ ꯐꯥꯗꯕꯁꯨ ꯈꯪꯗꯦ ꯍꯥꯏ ꯃ ꯇꯥꯜꯂꯤꯦ ꯑꯩ ꯌꯥꯗꯔꯤ ꯌꯥꯗꯔꯤ ꯅꯟꯗꯤ ꯀꯃꯥꯏꯃꯥꯏꯅ ꯇꯧꯔꯤꯅꯣ ꯐꯥꯗꯦ
ꯑꯗꯨꯝ ꯂꯩꯗ ꯋꯥꯆꯦ ꯭ꯔꯨꯀꯤ ꯊꯔꯛꯄꯔꯣ
ꯋꯥꯆꯦꯞ ꯒꯔꯨꯞꯀꯤꯔꯣ
ꯑꯦ ꯇꯧꯔꯛꯄ꯭ꯔꯣ
ꯍꯣꯏ ꯇꯧꯔꯛꯑꯏ ꯌꯦꯡꯉꯅꯦ ꯅ ꯂꯩꯔꯤꯅꯦ ꯑꯇꯩꯗꯤ ꯑꯦ ꯅꯪꯒꯤ ꯑꯗꯨꯗꯤ ꯂꯣꯏꯔꯕꯣ
ꯄꯦꯟꯗꯤꯅꯦ ꯂꯩꯔꯤ ꯍꯌꯦꯡ ꯍꯪꯆꯤꯠꯒꯨꯝꯕ ꯆꯪꯒꯅꯤ
ꯅꯩ ꯅꯩ ꯅꯩ ꯀꯌꯥꯗ ꯑꯩꯁꯄꯦꯛ ꯇꯧꯕ꯭ꯔꯣ
ꯑꯨꯝ ꯍꯥꯏꯗꯤ
ꯀ ꯅꯠꯇꯕ
ꯑꯥ ꯑꯥ ꯑꯥ ꯌꯥꯏꯅꯤ ꯌꯥꯏꯅꯤ ꯐꯔꯦ ꯀꯩꯅꯣ ꯍꯣꯔꯦꯟ ꯏꯦꯟꯗꯤ ꯕꯣ ꯌꯦꯡꯒꯗ꯭ꯔꯣ ꯍꯣꯔꯦꯟ ꯏꯦꯟꯗꯤꯅ ꯅꯩꯗꯧ ꯃꯥꯜꯂꯦ ꯕꯤꯠ ꯌꯥꯎ ꯌꯥ ꯌꯥꯏ ꯉꯔꯥꯡ ꯑꯩ ꯏꯁꯀꯥꯏꯒꯤ ꯒꯣꯜ ꯑꯅꯤ ꯆꯜꯍꯜꯂꯦ ꯁꯥꯛꯊꯨꯒꯤ ꯗꯤꯐꯦꯟꯗꯔꯁꯤꯡꯗꯣ
ꯉꯁꯤ ꯋꯦꯦꯟꯁꯗꯦ ꯔ ꯇ꯭ꯌꯁꯗꯦ ꯉꯁꯤ ꯇ꯭ꯌꯨꯁꯗꯦ ꯅ ꯀꯣ
ꯉ ꯇ꯭ꯌꯨꯁꯗꯦꯅꯤꯅꯦ ꯂꯥꯁ ꯒꯣꯗꯨꯗꯤ ꯄꯪꯉꯦ ꯍꯥꯏꯅꯤꯅ ꯃꯀ꯭ꯔꯥꯒ ꯂꯤꯠꯍꯜꯂꯦ ꯍꯥꯏꯁꯦ ꯑꯅꯤꯔꯛ ꯑꯍꯨꯝꯃ ꯀꯥꯎꯍꯟꯕꯗꯣ ꯑꯦ ꯍꯣꯏ ꯉꯔꯥꯡ ꯌꯦꯡꯅꯦꯕ ꯑꯥꯔꯖꯦꯟꯇꯤꯅꯥꯒꯤꯗ ꯑꯩꯈꯣꯏꯗꯤ ꯄꯣꯛꯍꯟꯅꯕ ꯌꯦꯡꯕꯅꯦꯕ ꯀꯥꯏꯒꯤ ꯕꯣꯕꯨꯗꯤ ꯑꯃ ꯑꯩꯈꯣꯏ ꯄꯥꯏꯑꯕ ꯆꯟꯕꯩꯕ ꯈꯨꯁꯨꯅ ꯑꯅꯤꯅ ꯃꯤ ꯁꯤꯅꯕꯨꯥꯎ ꯐꯪꯗꯤ ꯈꯂꯥꯞ ꯅꯤꯛꯄ ꯖꯥꯠꯇ ꯑꯣꯏꯕꯅꯤꯅꯦ ꯃꯣꯏꯁꯦ
ꯑꯗꯨ
ꯑꯩ ꯍꯥꯏꯔꯤꯅꯤ ꯔꯪ ꯑꯣꯐ ꯊꯥꯔꯇꯤ ꯇꯨꯗ ꯀꯩꯅꯣꯒ ꯇꯥꯅꯤꯕ ꯐ꯭ꯔꯥꯟꯁ ꯑꯦ ꯐ꯭ꯔꯥꯟꯁ ꯅꯠꯇꯦ ꯏꯁꯄꯦꯟ ꯅꯠꯇ꯭ꯔꯔꯒ ꯀꯩꯅꯣꯝꯃ ꯇꯥꯅꯤꯕ ꯑꯗꯨ ꯇꯥꯔꯗꯤ ꯐꯖꯅ ꯌꯥꯔꯤꯁꯤꯅꯤ ꯏꯁꯄꯦꯟ ꯅꯠꯇ꯭ꯔꯒ ꯒ꯭ꯔꯨꯞꯇꯒꯤ ꯇꯨꯗꯣ ꯏꯁꯄꯦꯟꯒꯤ ꯇꯣꯞꯄꯨꯜꯒꯤ ꯇꯨꯗꯣ ꯇꯣꯞ ꯇꯨꯗꯣ ꯑꯗꯨ ꯇꯥꯔꯅꯤꯕ
ꯃꯦꯠꯆ ꯑꯅꯤꯔꯣ
ꯑꯍꯨꯝꯅꯦ ꯑꯍꯨꯝꯅꯦ ꯑꯗꯨ ꯀ꯭ꯋꯥꯂꯤꯐꯥꯏ ꯇꯧꯈ꯭ꯔꯦꯅ ꯎꯝ ꯐꯣꯔꯇꯤ ꯑꯩꯠ ꯐꯣꯔꯇꯤ ꯑꯩꯠ ꯇꯝꯅ
ꯉꯁꯤ ꯉꯁꯤꯁꯨ ꯉꯝꯗ꯭ꯔꯗꯤ ꯑꯁ ꯆꯥꯟꯁ ꯅꯦꯝꯃꯤꯅꯦ ꯀꯣ
ꯀꯝꯅꯤ ꯀꯩ ꯉꯝꯗ
ꯑꯣꯔꯤꯕ
ꯎꯁꯕꯀꯤꯇꯥꯟꯕꯨ ꯎꯝ
ꯑꯅꯧꯕ ꯑꯣꯏꯔꯝꯅꯤ ꯎꯖꯕꯦꯀꯤꯁꯇꯥꯟꯁꯦ ꯍꯟꯗꯛꯅ
ꯍꯟꯗꯛꯅ ꯑꯍꯟꯕꯅꯦ ꯎꯝ ꯀꯩꯅꯣꯗꯤ ꯌꯥꯎꯕꯅꯦ ꯃꯦꯟꯖꯤꯇꯤꯒꯤ ꯔꯥꯏꯠ ꯗꯤꯐꯦꯟꯗꯔ ꯑꯃꯗ ꯈꯛ ꯊꯤꯡꯕꯗꯣ ꯃꯤ ꯈꯔ ꯉꯧꯔꯒ ꯃꯤꯈꯛ ꯉꯧꯔꯒ ꯕꯣꯔ ꯈꯔ ꯐꯤꯡꯕ ꯑꯃ ꯂꯩꯕꯅꯤ ꯈꯨꯁꯟꯅꯣ ꯐ ꯍꯥꯏꯕ꯭ꯔꯥ ꯀꯔꯤꯔ ꯑꯃ
ꯃꯁꯗꯤ
ꯎꯝ ꯁꯒꯜꯂꯤ ꯈꯅꯤ
ꯑꯁ ꯑꯣ ꯀꯜꯁꯤ ꯂꯣꯏꯦ ꯂꯣꯏꯔꯦꯗꯤ ꯄꯅꯤ
ꯑꯦ ꯇꯧꯕ꯭ꯔꯣ ꯊꯕꯛ ꯆꯤꯟꯕ꯭ꯔꯣ
ꯅꯇ‌ꯦꯗ ꯀꯂꯞ ꯀ ꯐꯖꯅꯤ ꯍꯠꯇ
ꯑꯥ
ꯑꯦꯝ ꯇꯇꯤ
ꯀꯂꯞꯀꯤ ꯍꯣꯏ ꯍꯣꯏ ꯀꯣꯀꯣꯔꯦꯂꯥꯗꯗꯤꯅꯦ ꯑꯉꯛꯄꯗꯤ ꯊꯥꯖꯗꯕ ꯃꯤꯅ ꯇꯪꯂꯛꯄꯗꯣ ꯌꯥꯝꯗꯤ ꯐꯖꯕꯗꯤ ꯑꯣꯏꯗꯗ ꯑꯗꯨꯝ ꯋꯥꯠ ꯎꯝ
ꯃꯦꯗꯤꯗ ꯆꯠꯀꯗꯥꯕ ꯃꯥꯂꯦꯗ
ꯅꯗꯤꯗꯤ ꯆꯂꯅꯤ
ꯔꯕ ꯇ ꯆꯗ ꯃꯥꯅꯦ
ꯀꯔꯤꯔꯥ ꯁꯤ ꯈꯪꯗ꯭ꯔ‌ꯦ ꯀꯔꯤ ꯔꯥꯥꯁꯒꯤ ꯂꯩꯕ ꯌꯥꯏ ꯍꯥꯏꯕꯗꯤ ꯃꯣꯔꯤꯟꯍꯣꯗꯣ ꯂꯥꯛꯄꯗꯣ ꯀꯣꯁꯇꯣ ꯃꯣꯔꯟ ꯍꯣ ꯂꯥꯛꯄꯗꯣ ꯑꯗꯣ ꯃꯕꯥꯅꯤ ꯀꯩꯅꯣ ꯕꯦꯟꯐꯤꯀꯥꯗ ꯃꯕꯥꯅꯤꯅꯦꯕ ꯂꯩꯕꯗꯣ ꯀꯩꯅꯣ ꯀꯣꯁ ꯇꯧꯔꯤꯉꯩꯗ ꯀꯦꯔꯤ ꯔꯥꯖ ꯂꯩꯅꯦꯕ ꯐꯖꯕꯅꯦꯕ ꯃꯨꯔꯤꯟ ꯍꯣꯒꯤ ꯀꯩꯅꯣ ꯇ ꯃꯈꯥ ꯂꯩꯕꯗ ꯂꯩꯗ ꯃꯥꯜꯂꯦ ꯑꯗꯨꯗꯤ ꯀꯃꯥꯕꯤꯡꯒꯥ ꯂꯩꯒꯤꯅꯤ ꯆꯠꯂꯣꯏ ꯍꯥꯏꯕꯅꯤ
ꯑꯂꯥꯕꯗꯤ ꯆꯠꯒꯗ ꯃꯥꯜꯂ‌ꯦ
ꯑ ꯂꯝꯕꯥꯅꯤ ꯆꯠꯈ꯭ꯔꯦ ꯀꯟꯇ꯭ꯔꯦ ꯑꯦꯛꯁꯇꯦꯟ ꯇꯧꯗ꯭ꯔꯦ ꯂꯣꯏꯈ꯭ꯔꯦ ꯔꯨꯗꯤ ꯈꯔ ꯂꯩꯌꯦꯦ ꯁꯟꯁꯤ ꯑꯣꯁꯦ ꯁꯦꯟꯁꯤ ꯑꯣꯁꯦ ꯆꯄꯥꯏ
ꯃ ꯇ ꯆꯂ ꯃꯥꯅ
ꯅꯤꯇꯥꯎꯗꯤ ꯑꯗꯣ ꯃꯥꯜꯂꯦꯗ
ꯑꯗꯨꯒ ꯃꯁꯇꯟ ꯗꯣꯅꯣꯜ
ꯑ ꯆꯠꯄ ꯌꯥꯏꯗ ꯑꯣꯏꯊꯣꯛꯇꯕ ꯄ꯭ꯂꯦꯌꯥꯔꯅꯤꯗꯣ
ꯑꯆ ꯆꯅ ꯑꯁꯛꯇ ꯌꯥꯏ
ꯑꯣꯏꯊꯣꯛꯇ ꯄ꯭ꯂꯦꯌꯔꯦꯕ ꯑꯗꯨ ꯆꯠꯂꯒ ꯑꯦꯟꯗ꯭ꯔꯤꯠ ꯑꯃꯨꯀ ꯂꯥꯛꯄ ꯌꯥꯏꯑꯕ ꯃꯆꯟꯇꯨꯅꯣ ꯆꯠꯂꯒ ꯑꯦꯟꯗ꯭ꯔꯤꯠꯇꯣ ꯂꯣꯟꯅ ꯆꯠꯀꯗ ꯂꯥꯛꯄ ꯌꯥꯏꯑꯕ ꯂꯣꯟ ꯂꯈꯦ ꯂꯣꯟꯗꯤ
ꯍꯧꯖꯤꯛ ꯃꯥ ꯀ꯭ꯂꯕ ꯂꯩꯇ꯭ꯔꯤꯕꯕꯨ
ꯎꯝ ꯂꯥꯛꯑꯅꯤꯗ ꯑꯦꯟꯗ꯭ꯔꯤꯛꯄꯨꯗꯤ ꯁꯣꯏꯏꯗꯕꯅꯤꯗ ꯍꯟꯗꯛ ꯖꯤꯀꯣꯇ ꯐꯥꯔꯁ ꯑꯦꯂꯚꯦꯟ ꯇꯥꯍꯟꯗꯕ ꯍꯥꯏꯅ ꯑꯦꯟꯗ꯭ꯔꯤꯛꯀꯤ ꯑꯁ ꯉꯔ ꯑꯩ ꯄꯦ ꯂꯩꯈꯔꯦ ꯑꯃꯒ
ꯀ ꯁ ꯐ꯭ꯔꯕꯣ
ꯒꯣ ꯃꯔꯤ ꯁꯨꯈ꯭ꯔꯦ ꯃꯄꯦ ꯃꯦꯁꯤꯅ ꯒꯣ ꯃꯉꯥꯅꯤꯅ
ꯃꯄꯦꯅ ꯑꯗꯨꯝ ꯂꯧꯥꯎꯈ꯭ꯔꯅꯤꯗ
ꯂꯧꯅꯤꯗ ꯂꯧꯗꯦ ꯀꯧ ꯑꯗꯨꯝꯕꯨꯗꯤꯦ ꯑꯗꯨꯒ ꯀꯩꯅꯣ ꯋꯥꯔꯜ ꯀꯞ ꯑꯣꯐ ꯇꯥꯏꯝ ꯏꯁꯀꯣꯔꯔꯗꯣ ꯁꯤꯛꯁꯇꯤꯟ ꯁꯤꯛꯁꯇꯤꯟ ꯑꯩꯠꯇꯤꯟ ꯂꯩꯕꯗꯣ ꯑꯗꯨꯁꯨ ꯂꯧꯕ ꯌꯥꯏꯕ ꯃꯄꯦꯅ
ꯏ ꯃꯦꯕ ꯆꯈꯅꯤꯗ
ꯎꯝ
ꯏꯝ ꯂꯩ
ꯑ ꯅꯗ ꯌꯨꯝꯗꯅꯦ ꯂꯩꯕ ꯉꯔꯥꯡ ꯂꯧꯍꯣꯟ ꯐꯣꯏꯕ ꯆꯠꯄ ꯑꯁ ꯈꯜꯪꯂꯥꯞ ꯅꯥꯏ ꯍꯥꯏꯁꯤꯅꯤ ꯃꯤ ꯃꯔꯤ ꯍꯛꯇꯥꯡꯅ ꯐꯣꯏꯕꯗ ꯑꯩ ꯎꯝ ꯈꯨꯠꯀ ꯂꯣꯏ ꯌꯥꯠꯂꯤꯗ ꯍꯥꯏ ꯆꯥꯛ ꯆꯥꯗ ꯊꯨꯞꯇꯅ ꯂꯣꯏꯔꯦ ꯍꯣꯔꯦꯟ ꯅꯨꯡꯊꯤꯤꯟ ꯇꯥꯔꯗꯤ ꯑꯃꯨꯛꯀ ꯕꯣꯁ ꯅꯥ ꯑꯃ ꯆꯠꯄ
ꯀꯥꯏꯗ ꯁꯅꯕ꯭ꯔꯅꯦ
ꯈꯨꯈꯟꯗ ꯑꯩꯁ ꯃꯤ ꯌꯥꯝꯃꯤ ꯍꯟꯗꯛꯇꯤ ꯑꯉꯥꯡꯁꯤꯡ ꯚꯔꯥ ꯂꯩꯕ ꯂꯥꯛꯄꯁꯤꯡꯒꯣ ꯌꯥꯝꯅ ꯑꯍꯟꯗꯤ ꯅꯠꯇꯕ ꯀ꯭ꯂꯥꯁ ꯁꯚꯦꯟ ꯑꯦꯠ ꯀꯥ ꯑꯃꯒꯣ ꯆꯨꯝꯅ ꯍꯨꯃꯥꯡ ꯊꯣꯛꯅꯕ ꯈꯛꯇꯪ ꯁꯟꯅꯕꯗꯤ ꯌꯥꯏꯅ ꯌꯥꯗ꯭ꯔꯦ ꯄꯨꯛ ꯀꯥꯡꯊꯣꯛꯇꯨꯅ ꯍꯟꯗꯛꯁꯦ ꯑꯩꯁ ꯌꯦꯔꯛꯑꯅꯤ ꯑꯦ ꯁꯥꯝꯅꯤꯀꯣ ꯏꯝꯐꯥꯜꯗ
ꯁꯥꯏ ꯍꯦ ꯁꯥꯗꯕ ꯅꯠꯇꯦ ꯁꯥꯏ ꯐꯖꯅ
ꯆꯦꯡꯒꯨꯝ ꯈꯍꯧꯗ꯭ꯔꯣꯅꯦ ꯊꯤꯌꯣ ꯆꯠꯂꯣ ꯅ ꯇꯔꯥꯎꯁꯤꯡ ꯂꯀꯒꯒ
ꯑꯥ
ꯆꯩꯅꯥꯎ ꯆꯤꯅ ꯀꯥꯔꯦ ꯊꯤꯔ ꯆꯠꯂꯣꯗꯅ
ꯑ ꯏꯁꯗ ꯂꯩꯗ
ꯑ